ꯍꯜꯂꯣ
ꯇꯨꯝꯃꯕꯣ ꯆꯥꯔꯕꯣ
ꯇꯨꯝꯁꯨ ꯇꯨꯝꯗ꯭ꯔꯤ ꯆꯥꯁꯨ ꯆꯥꯗ꯭ꯔꯤ
ꯊꯦꯡꯉꯦꯅ
ꯊꯦꯡꯉꯦ ꯀꯩ ꯖꯥꯡ ꯆꯥꯔꯕ ꯅꯪꯗꯤ
ꯇꯤ ꯊꯣꯡꯕ ꯆꯥꯏ
ꯀꯩꯕ ꯑꯣ ꯑꯣ ꯑꯣ ꯑꯣꯥ
ꯉꯁꯥꯏ ꯑꯩ ꯎꯇꯤ ꯊꯣꯡꯕ ꯆꯥꯅꯤ ꯍꯥꯏꯗꯨꯗꯤ
ꯍꯝ ꯍꯥꯎꯕ꯭ꯔ
ꯍꯥꯎꯇꯦꯗ ꯉꯁꯤ ꯎꯇꯤ ꯊꯣꯡꯕ
ꯀꯅꯥꯅ ꯅꯪꯅ ꯊꯣꯡꯕ꯭ꯔ
ꯑꯩꯅ ꯊꯣꯡꯉꯤꯅꯤ
ꯀꯃꯥꯏꯟ ꯊꯣꯡꯕ ꯅꯪ
ꯍꯥꯑꯥ ꯆꯥꯛ ꯆꯥꯛ ꯍꯥꯞ ꯆꯦꯡ ꯍꯥꯞꯄꯗꯣ ꯗꯣ ꯌꯥꯝꯃꯟꯈ꯭ꯔꯦꯕ ꯑꯗꯨꯒꯤ ꯃꯍꯥꯎ ꯂꯩꯇ꯭ꯔꯦ
ꯍꯥꯎꯅ ꯆꯥ ꯍꯥꯎꯅ ꯍꯥꯎꯅ ꯆꯥꯔꯝꯕ ꯌꯥꯗ꯭ꯔꯣ
ꯍꯥꯎꯅ ꯆꯥꯒꯦꯅ ꯇꯧꯅꯦ ꯑꯗꯣ ꯌꯥꯝ ꯊꯥꯈ꯭ꯔꯝꯅꯤꯅ ꯂꯧꯊꯣꯛꯁꯨ ꯌꯥꯗꯦ
ꯍꯌꯦꯡ ꯑꯃꯨꯛꯀ ꯍꯌꯦꯡ ꯑꯃꯨꯛꯀ ꯊꯣꯡꯉ ꯆꯥꯎ ꯑꯗꯨꯗꯤ
ꯍꯌꯦꯡꯗꯤ ꯊꯣꯡꯉꯔꯣꯏꯗ
ꯎꯠꯇꯤ ꯊꯣꯡꯕ ꯍꯥꯏꯖꯦ ꯑꯥꯍꯥ ꯎꯠꯇꯤ ꯊꯣꯡꯕ ꯍꯥꯏꯁꯦ ꯑꯔꯥꯏꯕ ꯊꯕꯛ ꯅꯠꯇꯦ
ꯑꯩꯅ ꯈꯟꯕꯗꯗꯤ ꯌꯥꯝ ꯂꯥꯏꯕ ꯄꯣꯠꯅꯤ ꯀꯩꯅꯣ
ꯑꯔꯥꯏꯕ ꯊꯕꯛ ꯅꯠꯇ꯭ꯔꯦ ꯎꯇꯤ ꯊꯣꯡꯕ ꯌꯥꯝ ꯂꯨꯏ
ꯌꯥꯝ ꯂꯧꯕ꯭ꯔꯅꯦ
ꯎꯝ
ꯅꯪꯅ ꯑꯃꯨꯛ ꯊꯣꯡꯕꯗ ꯑꯩꯉꯣꯟꯗ ꯐꯣꯟ ꯇꯧꯔ ꯑꯩ ꯐꯖꯅ ꯇꯥꯛꯄꯤꯒꯦ
ꯍꯣꯏ ꯇꯧꯔꯔꯛꯄ ꯇꯥꯔꯤ
ꯈꯨꯍꯥꯎꯗꯣ ꯌꯦꯡꯉꯣꯕ ꯇꯝꯃꯣꯕ ꯅꯪꯁꯨ ꯃꯇꯧ
ꯑꯁ ꯌꯨꯝ ꯅꯠꯇꯕꯅꯤꯅ ꯑꯈꯣꯏꯅ ꯊꯥꯛꯅꯤꯡꯕꯁꯨ ꯐꯪꯗꯦ ꯐꯖꯅ ꯊꯣꯡꯕꯩꯁꯨ ꯌꯥꯗꯦ
ꯃꯔꯣꯏ ꯁꯨꯗꯕꯅꯤꯅ ꯍꯥꯎꯇꯕꯅꯦꯒꯤ ꯍꯥꯎꯇꯕꯒꯤꯅꯦꯕ
ꯍꯣꯏ ꯃꯔꯣꯏꯁꯨ ꯁꯨꯗꯦ ꯑꯗꯨꯅ ꯉꯁꯤꯒꯤꯗꯤ ꯆꯦꯡꯁꯨ ꯌꯥꯝꯈ꯭ꯔꯦ ꯆꯦꯡ ꯈꯤꯇꯪꯈꯛ ꯍꯥꯞꯄꯒ ꯊꯣꯡꯒꯗꯧꯕꯗꯨ
ꯀꯃꯥꯏꯟ ꯀꯃꯥꯏꯟ ꯇꯣꯡꯉꯤꯅꯣ ꯑꯝꯇ ꯍꯥꯏꯕꯤꯌꯣ
ꯑꯩꯗꯤ ꯈꯪꯗꯦꯗ ꯍꯥꯏ ꯍꯩꯇꯦ ꯃꯤ ꯃꯤ ꯁꯨꯃꯥꯏꯟ ꯊꯣꯡꯅꯕ꯭ꯔꯥ ꯊꯣꯡꯅꯗꯕ꯭ꯔꯗꯤ ꯈꯪꯗꯦ ꯑꯩꯗꯤꯁꯨꯛ ꯑꯩꯗꯤ ꯑꯗꯨꯃꯥꯏꯟ ꯊꯣꯡꯉꯦ ꯆꯦꯡ ꯆꯦꯡ ꯍꯥꯞꯄꯅꯤ ꯑꯗꯨꯒ ꯀꯩꯅꯣꯗꯣ ꯀꯩ ꯍꯥꯏꯅꯤ ꯃꯪꯒꯟꯗꯣ
ꯎꯝ
ꯃꯪꯒꯟ ꯇꯤꯡꯉꯒ ꯊꯝꯕꯗꯣ ꯑꯗꯨ ꯍꯥꯞꯆꯤꯜꯂ ꯅꯤ ꯑꯗꯨꯒ ꯎꯁꯣꯏꯗꯣ ꯍꯥꯞꯆꯤꯜꯂꯦ ꯑꯗꯨ ꯍꯨꯝꯗꯣ ꯍꯥꯞꯄꯒ ꯍꯥꯟꯅ ꯀꯥꯝꯃꯦ ꯀꯨꯀꯔꯗ ꯀꯥꯝꯕ ꯂꯣꯏꯔꯒ ꯑꯃꯨꯛ ꯊꯥꯡꯗꯔꯦ ꯊꯥꯡꯗꯕ ꯂꯣꯏꯕ ꯃꯇꯝꯗ ꯑꯥ ꯊꯥꯎ ꯑꯃꯨꯛ ꯁꯥꯍꯜꯂꯦ ꯊꯥꯎꯗꯣ ꯍꯩꯔꯦ ꯍꯩꯕ ꯂꯣꯏꯔꯒ ꯃꯅꯥ ꯃꯁꯤꯡ ꯀꯔꯤ ꯑ ꯃꯥꯏꯔꯦꯟ ꯃꯅꯥꯒ ꯅꯥꯀꯨꯞꯄꯤ ꯊꯥꯛꯑꯦ ꯑꯗꯨꯒ ꯑꯗꯨꯒꯗꯤ ꯑꯗꯨꯝ ꯃꯨꯟꯕ ꯉꯥꯏꯔꯦ
ꯑꯣ ꯊꯨꯝꯁꯨ ꯊꯥꯛꯇꯦ ꯎꯃꯣꯔꯣꯛꯁꯨ ꯊꯥꯛꯇꯦ
ꯊꯨꯝꯗꯤ ꯊꯥꯛꯑꯁꯨ ꯄꯟꯗ꯭ꯔꯁꯨ ꯌꯥꯔꯦꯗꯅ ꯍꯥꯏꯗꯤ ꯏꯟꯖꯥꯡ ꯈꯨꯗꯤꯡꯃꯛꯇ ꯊꯨꯝꯗꯤ ꯊꯥꯛꯔ ꯂꯩꯕꯅꯤꯅ
ꯀꯩꯅꯣ ꯇꯧꯕꯅꯦ ꯑꯩꯈꯣꯏꯅ ꯊꯣꯡꯕꯗꯗꯤ ꯍꯣꯏ ꯅꯣꯏ ꯒꯤꯁꯁꯨ ꯊꯣꯡꯉꯝꯒꯗ ꯃꯥꯜꯂꯦꯀꯣ
ꯎꯝ
ꯒꯦꯁꯇ ꯊꯣꯡꯕꯗꯣ ꯍꯣꯏ ꯑꯩꯈꯣꯏꯅ ꯑꯩꯅ ꯊꯣꯡꯕꯗꯗꯤꯀꯣ
ꯎꯝ
ꯑꯩꯗꯤ ꯊꯥꯎ ꯍꯥꯞꯇꯦ
ꯊꯥꯎ ꯍꯥꯞꯇꯦ ꯍꯥꯏꯕ
ꯎꯝ ꯑꯥ ꯍꯥꯟꯅꯥ ꯀꯩꯅꯣꯗꯣ ꯃꯪꯒꯜꯒ ꯃꯔꯛ ꯃꯔꯛꯇ ꯆꯦꯡꯁꯨ ꯆꯦꯡ ꯆꯦꯡ ꯑꯣꯏꯅꯁꯨ ꯇꯧꯋꯦꯕ ꯆꯦꯡ ꯑꯣꯏꯅ ꯇꯧꯕꯗꯣ ꯉꯍꯥꯛ ꯇꯤꯡꯉꯅꯤ ꯇꯤꯡꯉꯒ ꯀꯩꯅꯣ ꯇꯧꯔꯗꯤ ꯁꯨꯔꯒ ꯀꯩꯅꯣ ꯇꯧꯕꯅꯦ
ꯆꯦꯡ ꯆꯦꯡꯁꯨ ꯁꯨꯗꯣꯏꯕ
ꯍꯣꯏ ꯇꯨꯅꯃꯨꯟꯕ
ꯇꯣꯏꯍꯟꯗ꯭ꯔꯁꯨ ꯀꯩꯅꯣ ꯇꯧꯔꯤꯗꯨꯗꯤ
ꯍꯣꯏ ꯑꯗꯨ ꯑꯣꯏꯔꯁꯨ ꯆꯣꯢꯍꯟ ꯇꯣꯏꯍꯟꯕꯗꯣ ꯑꯗꯨꯗꯨꯅ ꯀꯩꯅꯣ ꯇꯧꯋꯦꯕ ꯃꯍꯤ ꯌꯥꯝ ꯂꯥꯡꯗꯕꯅꯦꯕ ꯑꯗꯨꯅ ꯑꯝ ꯊꯨꯅꯁꯨ ꯃꯨꯟꯕꯅꯦꯕ ꯃꯨꯟꯅꯒ ꯑꯥ ꯀꯣꯔꯐꯨꯗ ꯀꯣꯔꯐꯨ ꯈꯪꯕ꯭ꯔꯥ
ꯈꯪꯉꯦ ꯍꯣꯏ
ꯑꯥ ꯀꯣꯔꯐꯨꯗ ꯊꯣꯡꯕꯅ ꯍꯥꯎꯒꯅꯤ ꯃꯩꯗ ꯏꯃꯩꯗ ꯑꯗꯨꯝ ꯊꯣꯡꯕꯅꯦ ꯃꯩꯇꯥꯟꯒꯨꯝꯕ ꯇꯧꯔꯒ ꯑꯗꯨꯗꯨꯅ ꯍꯥꯎꯕꯅꯦ ꯂꯣꯏꯅ
ꯃꯩꯩꯗ ꯊꯣꯡꯕꯅ ꯆꯥꯛ ꯌꯦꯟꯖꯥꯡꯗꯤ ꯍꯥꯎꯋꯦꯗ
ꯎꯝ
ꯒ꯭ꯌꯥꯁꯇ ꯊꯣꯡꯕꯗꯤ ꯑꯥ ꯌꯧꯗꯦ ꯃꯩꯗ ꯊꯣꯡꯕꯅ
ꯑꯩ ꯇꯥꯎꯕꯤ ꯍꯨꯝ ꯑꯩꯅ ꯊꯣꯡꯕꯗꯣ ꯑꯩ ꯇꯥꯛꯄꯤꯒꯦ ꯃꯨꯟꯅ ꯇꯥꯔꯣꯀꯣ
ꯎꯝ
ꯑꯥ ꯑꯍꯥꯟꯕꯗ ꯀꯩꯅꯣ ꯀꯣꯔꯐꯨ ꯂꯧꯔꯅꯤ ꯀꯣꯔꯐꯨꯗ ꯏꯁꯤꯡ ꯈꯔ ꯍꯥꯞꯆꯤꯜꯂꯅꯤ ꯑꯥ ꯆꯦꯡꯒꯨꯝꯕ ꯅꯠꯇ꯭ꯔꯒꯅ ꯃꯪꯒꯜ ꯑꯇꯤꯡꯕꯗꯣ ꯊꯝꯃꯅꯤ ꯑꯗꯨꯒ ꯃꯅꯥ ꯃꯁꯤꯡꯗꯁꯨ ꯍꯥꯞꯀꯅꯤ ꯑꯗꯨꯒ ꯑꯗꯨꯗꯣ ꯍꯥꯟꯅ ꯐꯨꯠꯂꯅꯤꯕ
ꯐꯨꯠꯂ ꯃꯇꯨꯡꯗ ꯍꯥ ꯊꯨꯝ ꯈꯔ ꯆꯥꯏꯁꯤꯜꯂꯅꯤ ꯍꯔꯤꯕꯣꯞꯇꯣ ꯈꯪꯕ꯭ꯔꯥ
ꯍꯣꯏ ꯈꯪꯉꯦ
ꯑꯥ ꯑꯗꯨꯁꯨ ꯑꯃꯅꯤ ꯊꯥꯛꯅꯤ
ꯑꯗꯨ ꯊꯥꯛꯅꯤꯡꯕꯅꯦ ꯑꯗꯣ ꯐꯪꯗꯕ
ꯎꯝ ꯑꯥ ꯀꯩꯝ ꯊꯥꯑꯣꯏ ꯑꯩꯗꯤ ꯑꯪ ꯁꯤꯡ ꯁꯤꯡ ꯈꯔ ꯊꯥꯛꯑꯅꯤ ꯆꯅꯝ ꯆꯅꯝ ꯆꯅꯝ ꯈꯔ ꯊꯥꯛꯑꯅꯤ ꯄꯤꯌꯥꯁ ꯄꯤꯌꯥꯁ ꯊꯥꯛꯇꯦꯗ ꯑꯗꯨꯖꯨ ꯍꯥ ꯍꯥꯥꯎꯕꯅꯦ
ꯎꯝ ꯍꯔꯤꯕꯣꯞꯇꯣ ꯍꯥꯞꯄꯇꯤ ꯂꯣꯏꯅ ꯍꯥꯎꯋꯦ ꯍꯦꯟꯖꯥꯡ
ꯑꯥ ꯀꯨꯀꯔꯗ ꯀꯥꯝꯕꯗꯣ ꯀꯨꯀꯔꯗ ꯀꯥꯝꯕꯗꯣ ꯀꯩꯅꯣ ꯇꯧꯋꯤꯗꯅ ꯁꯪ ꯌꯥꯝꯅ ꯀꯩꯅꯣ ꯃꯆꯨꯗꯣ ꯌꯥꯝꯅ ꯁꯪꯂꯤꯗꯅ ꯑꯁꯪꯕ ꯑꯣꯏꯗꯣꯏꯅꯦꯕ ꯅꯠꯇ꯭ꯔꯣ
ꯎꯝ
ꯑꯗꯨꯒ ꯀꯩꯅꯣꯗꯣ ꯑꯥ ꯀꯩ ꯍꯥꯏꯕ ꯁꯣꯗꯥꯗꯣ ꯈꯔ ꯊꯥꯛꯆꯤꯜꯂꯅꯤ ꯌꯥꯝ ꯊꯥꯛꯆꯤꯜꯂꯗꯤ ꯃꯅꯝꯗꯣ ꯊꯣꯛꯄꯅꯦ ꯑꯗꯨꯁꯨ ꯑꯗꯨꯃꯥꯏꯟ ꯇꯧꯔꯒꯅꯦ
ꯉꯁꯤ ꯊꯥꯕꯗꯤ ꯊꯥꯎꯕꯅꯦ ꯑꯗꯣ ꯑꯁ ꯑꯗꯨ ꯍꯦꯛ ꯊꯥꯛꯄꯒ ꯑꯩ ꯍꯩꯇ꯭ꯔꯦ ꯑꯩ
ꯄꯥꯊꯣꯔꯛꯄ
ꯎꯝ ꯄꯥꯊꯣꯔꯛꯄ ꯑꯗꯨꯒꯤ
ꯎꯝ ꯌꯥꯝ ꯊꯛ
ꯊꯕꯛ ꯆꯤꯟꯕ ꯃꯤ ꯊꯣꯡꯉꯨ ꯌꯥꯗꯦ
ꯑꯗꯨ ꯊꯣꯡꯉꯒ ꯆꯥꯔꯦ ꯐꯖꯅ ꯁꯦꯠꯊꯔꯦ ꯅꯪ
ꯖꯟ ꯆꯥꯒꯦꯅ ꯈꯜꯂꯝꯕꯅꯦꯕ ꯌꯥꯔꯦꯕ
ꯄꯨꯛ ꯊꯟꯗ꯭ꯔꯤꯕ
ꯊꯜꯂꯦ
ꯍꯣꯔꯦꯟ ꯑꯍꯤꯡ ꯑꯍꯤꯡ ꯍꯣꯔꯦꯟ ꯑꯍꯤꯡꯗ ꯄꯨꯛ ꯈꯣꯡꯉꯒ ꯂꯩꯅꯤꯀꯣ
ꯑꯗꯨꯗꯤ ꯈꯣꯡꯉꯥꯗꯤ ꯑꯃꯨꯛ ꯆꯥꯕ ꯇꯥꯔꯦꯗꯅ
ꯄꯨꯛ ꯈꯣꯡꯉꯗꯤ ꯏꯁꯤꯡꯗꯣ ꯄ꯭ꯔꯞ ꯄ꯭ꯔꯞ ꯊꯥꯛꯆꯜꯂꯣ ꯈꯣꯡꯗꯕꯅꯦ
ꯌꯥꯝ ꯂꯦꯝꯍꯧꯅꯤꯅ ꯍꯧꯒꯠꯂꯒ ꯑꯃꯨꯛ ꯆꯥꯔ ꯂꯣꯏꯔꯦ
ꯎꯍꯨꯝ ꯆꯥꯛ ꯆꯥꯔꯒ ꯄꯨꯛ ꯊꯟꯗ꯭ꯔꯗꯤ ꯈꯥꯡꯕ꯭ꯔꯥ ꯑꯩ ꯍꯥꯏꯕꯤꯌꯨꯔꯣ ꯅꯤꯌꯣꯝ ꯑꯃ ꯍꯥꯏꯕꯤꯒꯦ ꯈꯔ ꯑ ꯃꯤ ꯌꯥꯝ ꯑ ꯀꯔꯤꯒꯨꯝꯕ ꯃꯤ ꯌꯥꯝꯃꯒ ꯆꯥꯔꯒ ꯅꯪ ꯄꯨꯛ ꯊꯟꯗ꯭ꯔꯗꯤ ꯍꯦꯛ ꯆꯥꯕ ꯂꯣꯏꯔꯒ ꯏꯁꯤꯡꯗꯣ ꯐꯖꯅ ꯊꯥꯛꯑꯣ ꯑꯗꯨꯒꯤ ꯑꯣꯛꯑꯅꯤ ꯅꯣꯏꯗꯤ ꯑꯗꯨꯃꯥꯏꯅ ꯇꯧꯗ꯭ꯔꯣ
ꯊꯛꯑꯗꯤ ꯀꯥꯏꯗꯒꯤ ꯑꯃꯨꯛ ꯆꯥꯛ ꯆꯥꯅꯤ ꯑꯗꯨ
ꯈꯣꯏꯗꯤ ꯑꯗꯨꯃꯥꯏꯅ ꯇꯧꯕꯅꯦ ꯆꯥꯛ ꯆꯥꯕꯗ ꯑꯩꯗꯤ ꯏꯁꯤꯡ ꯌꯥꯝ ꯊꯛꯄꯅꯦꯍꯦ
ꯆꯥꯛ ꯆꯥꯕꯗ ꯏꯁꯤꯡ ꯊꯛꯀꯅꯨ ꯍꯥꯏ
ꯀꯩꯕ
ꯆꯥꯛ ꯆꯥꯕꯗ ꯏꯁꯤꯡ ꯌꯥꯝ ꯊꯛꯀꯅꯨ ꯍꯥꯏꯌꯦꯕ
ꯑꯣ ꯑꯗꯨ ꯑꯩꯏꯗꯤ ꯑꯗꯨꯝ ꯊꯛꯑꯦ ꯈꯪꯗꯦ ꯊꯛꯇ꯭ꯔꯗꯤ ꯆꯥꯕ ꯉꯝꯗꯦ ꯐꯨꯜꯂꯦꯕ ꯎꯝ ꯍꯦꯟꯖꯥꯡꯒꯨꯝꯕ ꯍꯥꯎꯔꯗꯤ ꯏꯁ ꯆꯥꯛ ꯑ ꯏꯁꯤꯡ ꯌꯥꯝ ꯊꯛꯑꯣꯁꯨ ꯐꯖꯅ ꯆꯪꯕꯅꯦꯍꯦ ꯑꯩꯁꯨ
ꯃꯩꯇꯩꯁꯤꯡꯗꯤ ꯆꯥꯛ ꯆꯥꯕ ꯃꯇꯝꯗ ꯏꯁꯤꯡ ꯌꯥꯎꯗ꯭ꯔꯗꯤ
ꯅꯍꯥꯟ ꯈꯪꯕ꯭ꯔꯥ ꯑꯩꯈꯣꯏ ꯏꯃꯥꯟꯅꯕ ꯃꯌꯨꯝ ꯆꯠꯄꯅꯦꯕ ꯀꯣꯏꯕ
ꯎꯝ
ꯅꯣꯏ ꯃꯣꯏꯅ ꯁꯟꯒꯤ ꯀꯩꯅꯣꯗꯣ ꯑꯥ ꯁꯟꯒꯤ ꯆꯒꯦꯝ ꯅꯠꯇꯦ ꯃꯅꯨꯡ ꯁꯥ ꯅꯠꯇꯦ ꯃꯄꯥꯟꯒꯤꯅꯤ ꯑꯗꯨꯗꯣ ꯐꯖꯅ ꯊꯣꯡꯕꯤꯌꯦꯕ ꯆꯦꯡꯒ ꯇꯧꯔꯒ ꯑꯩꯁꯨ ꯆꯥꯗꯕ ꯀꯨꯏꯔꯕꯅꯤꯅ ꯑꯗꯨ ꯅꯨꯃꯤꯠꯇꯣ ꯎꯝ ꯃꯤ ꯃꯤꯌꯥꯝ ꯐꯝꯖꯤꯟꯕꯅꯦꯕ ꯑꯩꯅ ꯂꯥꯁꯇ ꯍꯧꯒꯠꯄ ꯑꯗꯨꯒꯤ ꯃꯤ ꯃꯤ ꯃꯌꯥꯝꯅ ꯅꯣꯛ ꯅꯣꯛꯁꯜꯂꯒ ꯑꯩꯉꯣꯟꯗ ꯑꯗꯨ ꯅꯨꯃꯤꯠ ꯇꯨꯁꯨ ꯑꯍꯝ ꯍꯝ ꯃꯊꯦꯜꯁꯨ ꯌꯥꯝꯃꯦꯕ ꯑꯗꯨꯒ ꯃꯣꯏꯅ ꯊꯣꯡꯕꯁꯨ ꯇꯥꯗꯕ ꯀꯨꯏꯔ ꯀꯨꯏꯔꯕꯅꯤꯅ ꯌꯥꯝ ꯍꯥꯎꯋꯦ ꯑꯩꯉꯣꯟꯗ ꯆꯥꯛꯇꯨ ꯑꯅꯤꯔꯛ ꯑꯍꯨꯝꯔꯛ ꯍꯥꯞꯄꯦ ꯍꯥꯞꯄꯗꯣ ꯂꯥꯁꯇ ꯑꯩꯅ ꯀꯩꯅꯣꯗꯨꯗ ꯇꯣꯠꯁꯜꯂꯒ ꯂꯣꯏ ꯆꯥꯊꯣꯛꯈ꯭ꯔꯦ ꯑꯩꯅ ꯑꯗꯨꯒꯤ
ꯍꯝ ꯎꯝ
ꯃꯣꯏꯗꯣ ꯑꯩꯉꯣꯟꯗ ꯋꯥꯔꯤ ꯇꯧꯔꯒ ꯑꯗꯨꯝ ꯁꯥꯟꯅꯔꯒ ꯂꯩꯕꯅꯦ ꯍꯟꯗꯛ ꯍꯧꯖꯤꯛꯐꯥꯎ
ꯍꯨꯝ ꯍꯨꯝ ꯅꯪ ꯅꯪ ꯈꯪꯈ꯭ꯔꯦ ꯑꯩ
ꯀꯩꯑꯕ
ꯉꯁꯥꯏ ꯉꯁꯥꯏ ꯍꯪꯉꯦꯕ
ꯑ
ꯅꯪ ꯃꯔꯝꯗ ꯍꯪ ꯍꯪꯉꯦꯕ ꯑꯩ ꯉꯁꯥꯏ
ꯑꯣ
ꯍꯥꯏꯕ
ꯑꯣ ꯀꯃꯥꯏ ꯈꯪꯕ
ꯑꯗꯨꯕꯨ ꯁꯛꯇꯤ ꯈꯪꯗꯦꯗ
ꯁꯛꯗꯤ ꯁꯛ ꯁꯛꯄꯨꯗꯤ ꯈꯪꯗꯕ ꯑꯩꯕꯨꯗꯤ ꯈꯪꯕ
ꯍꯣꯏ ꯁꯛꯇꯤ ꯈꯪꯗꯦ ꯑꯗꯨꯕꯨ ꯅꯪꯕꯨ ꯈꯪꯉꯦ
ꯑꯝ ꯌꯥꯏ ꯑꯗꯨꯁꯨ
ꯑꯁ ꯁ꯭ꯀꯨꯜ ꯀꯥꯕ ꯍꯧꯔꯕꯅꯤꯅ ꯇꯨꯝꯅꯤꯡꯕ ꯍꯧꯔꯦ
ꯇꯜꯂꯤꯍꯦ
ꯁꯨꯇꯤ ꯊꯥꯕ ꯁꯨꯇꯤ ꯊꯥꯕ ꯃꯇꯝꯗꯗꯤ ꯇꯨꯝꯅꯤꯡꯗꯕꯅꯦꯕ ꯑꯩꯁꯦ ꯉꯟꯇ ꯉꯟꯇ ꯍꯧꯒꯠꯂꯒꯀꯣ
ꯑꯥ
ꯁꯦ ꯃꯔꯤ ꯃꯔꯤ ꯃꯈꯥꯏ ꯇꯥꯔꯗꯤ ꯑꯗꯨ ꯃꯦꯀꯞ ꯊꯣꯛꯀꯅꯦꯕ ꯑꯗꯨ ꯍꯟꯗꯛꯇꯤ ꯃꯔ ꯃꯉꯥ ꯇꯔꯨꯛ ꯃꯈꯥꯏ ꯇꯥꯔꯁꯨ
ꯍꯥ
ꯃꯤꯀꯞ ꯊꯣꯛꯄ ꯉꯝꯗꯦꯅꯦ
ꯑꯍꯥ ꯉꯥ ꯐꯥꯕꯒꯨꯝꯕ ꯆꯠꯇ꯭ꯔꯣ ꯀꯩꯅꯣꯗ ꯂꯧꯕꯨꯛꯇ
ꯏꯁ ꯂꯕꯨꯨꯛꯇ ꯉꯥ ꯂꯩꯇꯦ
ꯍꯥꯟꯅꯗꯤ ꯌꯥꯝ ꯂꯩꯔꯝꯕꯅꯦ
ꯂꯧꯕꯨꯛ ꯆꯠꯅꯤꯡꯉꯥꯏ ꯀꯥꯏ ꯀꯅꯥꯒ ꯂꯧꯕꯨꯛ ꯆꯠꯇꯣꯏꯕ ꯑꯩꯗꯤ
ꯂꯩꯌꯦꯅ ꯌꯥꯝ ꯂꯩꯌꯦꯅ ꯃꯈꯥꯗ
ꯌꯥꯝ ꯂꯩꯔꯁꯨ ꯏꯊꯟꯗꯅ ꯐꯥꯕ ꯆꯠꯀꯗ꯭ꯔꯣ
ꯑꯩꯈꯣꯏꯗꯤ ꯑꯗꯨꯝ ꯆꯠꯄꯅꯦ ꯍꯥꯟꯅꯗꯤꯀꯣ ꯊꯥꯏꯅ ꯊꯥꯏꯅ ꯍꯥꯏꯕꯗꯣ ꯌꯥꯝ ꯑꯉꯥꯡ ꯑꯣꯏꯗ꯭ꯔꯤꯗ ꯌꯥꯝ ꯑꯉꯥꯡ ꯑꯣꯏꯗ꯭ꯔꯦ ꯑꯗꯨ ꯑꯗꯨꯀꯥꯟꯗ ꯑꯩꯈꯣꯏꯅ ꯇꯨꯔꯦꯟꯗ ꯆꯠꯂꯒ ꯉꯥ ꯉꯥ ꯁꯟꯗꯦꯗꯅꯤ ꯑꯩꯈꯣꯏꯅ ꯆꯠꯄꯗꯣ ꯉꯥ ꯇꯨꯔꯦꯟ ꯆꯠꯂꯒ ꯏꯔꯣꯏꯕ ꯆꯠꯄꯅꯦꯕ ꯏꯔꯣꯏꯕ ꯍꯩꯕ꯭ꯔꯣ ꯅꯪ
ꯎꯝ ꯍꯩ
ꯍꯩꯌꯦ ꯌꯥꯝ ꯎꯅꯤꯡꯉꯤꯍꯦ ꯏꯔꯣꯏꯕ ꯆꯠꯂꯒ ꯉꯥ
ꯆꯥꯎ ꯆꯥꯎꯕ ꯂꯩ
ꯑꯥ ꯑꯥ
ꯇꯥ